ꯅꯨꯡꯉꯥꯏꯔꯤꯕꯣ ꯍꯜꯂꯣ ꯇꯥꯏꯔꯦ ꯇꯥꯏꯌꯦ
ꯑꯣ ꯅꯨꯡꯉꯥꯏꯔꯤꯕꯣ
ꯅꯨꯡꯉꯥꯏꯔꯤ ꯍꯥꯏꯇꯥꯔꯦ
ꯎꯝ ꯉꯁꯤꯗꯤ ꯀꯩ ꯏꯟꯖꯥꯡ ꯆꯥꯔꯕ
ꯀꯔꯤꯅꯣ ꯆꯥꯕꯗꯨꯕ ꯃꯤꯅꯤꯃꯤꯀꯔ ꯊꯣꯡꯕ ꯆꯥꯏ
ꯑꯣ ꯍꯥꯎꯕ꯭ꯔꯣ
ꯎꯨꯝ ꯌꯥꯝ ꯄꯥꯛꯅ ꯍꯥꯎꯗ꯭ꯔꯁꯨ ꯈꯔꯗꯤ ꯍꯥꯎꯔꯦ
ꯎꯨꯝ ꯀꯅꯥꯅ ꯊꯣꯡꯉꯤꯅꯣ
ꯑꯈꯣꯏ ꯃꯥꯅ
ꯐꯩ-ꯐꯩ
ꯅꯪ ꯆꯥꯔꯕꯣ
ꯑꯩꯗꯤ ꯆꯥꯔꯦꯗ ꯀꯨꯏꯔꯦ ꯇꯣꯛꯄ
ꯅꯪꯗꯤ ꯀꯩ ꯏꯟꯁꯥꯡ ꯆꯥꯔꯕ ꯉꯁꯤꯗꯤ
ꯆꯝꯊꯣꯡ ꯆꯥꯏ
ꯆꯝꯊꯣꯡ ꯀꯔꯤ ꯆꯝꯊꯣꯡ
ꯀꯣꯕꯤ ꯆꯝꯊꯣꯡ ꯀꯣꯕꯤ ꯐꯨꯜ
ꯑꯣꯍ-ꯍꯥꯎꯔꯝꯒꯅꯤꯅꯦ
ꯎꯝ ꯃꯇꯝ ꯅꯅꯤꯅ ꯍꯥꯎꯇꯦ ꯄꯥꯛꯅ ꯈꯔꯕꯨꯗꯤ ꯑꯗꯨꯝ ꯍꯥꯎꯋꯦ ꯌꯥꯝ ꯄꯥꯛ ꯍꯥꯎꯕ ꯑꯣꯏꯗꯦ
ꯍꯣꯏꯅꯦ ꯀꯥꯂꯦꯟꯅꯤꯅ ꯃꯇꯝꯕꯨꯗꯤ ꯅꯠꯇꯦ ꯑꯗꯨ ꯆꯥꯅꯤꯡꯉꯦ ꯑꯥꯗꯨꯑꯣꯏꯔꯁꯨ
ꯅꯣꯡꯃ ꯑꯩꯈꯣꯏꯗ ꯂꯥꯛꯄ ꯀꯥꯟꯗ ꯄꯤꯖꯒꯦ
ꯄꯤꯖꯋꯣ ꯀꯔꯝ ꯀꯥꯟꯗꯕꯨ ꯂꯥꯛꯇꯣꯏꯅꯣ ꯈꯪꯗꯦꯅꯦ
ꯁꯪꯉꯀꯥꯟꯗ ꯂꯥꯛꯑꯣ ꯀꯩꯅꯣ
ꯁꯪꯉꯁꯨ ꯂꯝ ꯂꯥꯞꯄꯅꯤꯅ ꯂꯥꯛꯄ ꯐꯔꯛ ꯍꯦꯛꯇ ꯇꯥꯏꯅꯦ
ꯆꯨꯝꯃꯤ ꯑꯗꯨꯕꯨꯗꯤ
ꯅꯪꯖꯨ ꯑꯩꯈꯣꯌꯗꯥ ꯂꯥꯛꯄ ꯉꯝꯕ꯭ꯔꯅꯦ
ꯉꯝꯗꯦ ꯆꯞ ꯃꯥꯟꯅꯩ ꯅꯪꯁꯨ ꯑꯩꯈꯣꯏ ꯂꯥꯛꯄ ꯉꯝꯗꯦ ꯑꯩꯁꯨ ꯅꯣꯏꯗ ꯂꯥꯛꯄ ꯉꯝꯗꯦ
ꯎꯝ
ꯎꯅ ꯅꯤꯡꯉꯦꯗꯕꯨ ꯃꯐꯝꯅ ꯃꯇꯝꯅ ꯌꯥꯗ꯭ꯔꯕꯅꯤꯅ ꯎꯄꯥꯏ ꯂꯩꯇꯦ
ꯃꯥꯅꯤ
ꯍꯌꯦꯡꯋꯥꯏ ꯄꯩꯁꯥ ꯅꯨꯡꯁꯥ ꯃꯌꯥꯝ ꯄꯥꯏꯔꯀꯥꯟꯗ ꯊꯦꯡꯅꯈꯤꯁꯤ ꯅꯪ ꯑꯩ ꯑꯃꯨꯛ
ꯊꯦꯡꯅꯈꯤꯁꯤ ꯊꯦꯡꯅꯈꯤꯁꯤ ꯅꯪ ꯍꯧꯖꯤꯛ ꯀꯔꯤ ꯀꯔꯤ ꯍꯣꯠꯅꯔꯤꯒꯦ
ꯈꯪꯗꯦ ꯑꯦꯛꯖꯥꯝ ꯂꯣꯏꯕꯒꯤ ꯕ꯭ꯔꯦꯛꯅꯦ ꯁꯨꯝ ꯂꯩꯔꯤ ꯍꯥꯏꯇꯥꯔꯦ
ꯀꯩꯅꯣ ꯅꯪꯅ ꯇꯝꯊꯔꯤꯗꯨꯕꯣ
ꯑꯩ ꯀꯩꯅꯣ ꯂꯣꯏꯈ꯭ꯔꯦ ꯒ꯭ꯔꯦꯖꯨꯑꯦꯁꯟꯒꯤ ꯑꯦꯛꯖꯥꯝ ꯂꯣꯏꯈ꯭ꯔꯦ ꯑꯗꯣ ꯃꯥꯁꯇꯔ ꯇꯧꯒꯦꯅ ꯇꯧꯔꯤꯕ
ꯀꯥꯏꯗ
ꯑꯗꯨꯝ ꯁꯤꯗ ꯑꯗꯨꯝ ꯇꯧꯔꯅꯤ
ꯅꯪ ꯇꯝꯃꯤꯗꯨꯣ ꯀꯥꯏꯗꯅꯣ ꯑꯩ ꯑꯩ ꯀꯥꯎꯈ꯭ꯔꯦꯅꯦ
ꯀꯟꯆꯤꯄꯨꯔꯗ ꯑꯦ ꯍꯥꯟꯅꯕꯨꯗꯤ ꯊꯥꯡꯃꯩꯕꯟꯗ ꯍꯧꯖꯤꯛ ꯀꯩꯅꯣ ꯑꯦꯝ ꯌꯨ ꯃꯁꯇꯔꯗꯤ ꯑꯦꯝꯌꯨꯗ ꯀꯥꯟꯆꯤꯄꯨꯔꯗ ꯇꯧꯔꯅꯤ
ꯑꯣ ꯑꯩ ꯅꯪ ꯅꯍꯥꯟꯈꯩ ꯃꯄꯜꯂꯣꯝ ꯂꯩ ꯑꯗꯨꯝ ꯈꯜꯂꯤꯅꯦ
ꯂꯩꯇꯦ ꯍꯦꯛ ꯀꯗꯥꯏꯗ ꯑꯩꯅ ꯃꯄꯜ ꯂꯝꯗ ꯂꯩꯔꯨꯕꯗꯨꯗꯤ ꯃꯇꯝ ꯈꯔ ꯁꯨꯝ ꯀꯣꯏꯔꯨꯕ ꯃꯄꯥꯜ ꯂꯝꯗꯒꯥ ꯇꯝꯕ ꯉꯝꯕ ꯅꯠꯇꯦ ꯑꯩꯈꯣꯏꯗꯤ
ꯃꯥꯅꯤꯅꯦ ꯐ ꯑꯃꯗꯤꯗꯤ ꯐꯕ ꯇꯥꯕꯨ ꯇꯥꯕ꯭ꯔꯣ ꯅꯪꯕ ꯍꯜꯂꯣ
ꯍꯜꯂꯣ ꯇꯥꯔꯕꯣ
ꯇꯥꯔꯦ ꯇꯥꯔꯦ ꯀꯩꯒꯤꯅꯣ ꯀꯔꯤꯒꯤꯅꯣ ꯆꯞ
ꯎꯝ ꯍꯜꯂꯣ
ꯇꯌꯦ ꯇꯌꯦ
ꯇꯥꯔꯕꯣ ꯑꯣ ꯇꯥꯔꯦ ꯑꯩꯒꯤ ꯁꯤꯗ ꯋꯥꯏ ꯐꯥꯏ ꯁꯝꯕꯗꯣ ꯋꯥꯏ ꯐꯥꯏ ꯁꯝꯕꯗꯣ ꯋꯥꯏ ꯐꯥꯏꯗꯣ ꯇꯠꯊꯣꯛꯈ꯭ꯔꯤꯅꯦ ꯍꯥꯏꯕ ꯑꯩꯈꯣꯏ ꯁꯤꯒꯤꯗ ꯑꯈꯣꯏ ꯀꯀꯥ ꯍꯣꯏꯒꯤ ꯋꯥꯏ ꯐꯥꯏ ꯂꯩꯕꯗꯣ ꯑꯗꯨꯗ ꯑꯩ ꯁꯝꯃꯨꯕ ꯀꯩꯅꯣ ꯏꯟ ꯇꯥ ꯌꯦꯡꯕꯒꯤ ꯅꯦꯠ ꯌꯥꯝ ꯆꯥꯏꯅꯥ ꯋꯥꯏꯐꯥꯏꯇ ꯊꯣꯛꯈ꯭ꯔꯤꯅꯦ ꯑꯩꯉꯣꯟꯗꯗꯤꯅꯦ ꯌꯥꯔꯛꯇ꯭ꯔꯤꯗꯣ ꯍꯧꯖꯤꯛ
ꯑꯗꯨꯅꯦ ꯀꯧꯕꯗ ꯇꯥꯗꯦꯅ ꯈꯜꯂꯤ ꯀꯔꯤꯝ ꯇꯧꯗꯦꯗ ꯑꯩꯈꯣꯏ ꯇꯧꯗ ꯑꯩꯈꯣꯏ ꯁ꯭ꯋꯥꯏꯗꯕꯨꯗꯤ ꯅꯦꯠ ꯌꯥꯝ ꯅꯨꯡꯉꯥꯏꯌꯦ
ꯎꯝ ꯑꯗꯨꯅꯦ ꯑꯩꯅ ꯌꯦꯡꯉꯨꯀꯥꯟꯗ ꯄꯨꯔꯥ ꯇꯠꯂ ꯂꯩꯔꯝꯃꯦ ꯋꯥꯏ ꯐꯥꯏ ꯆꯝꯕꯗꯨꯗ ꯑꯩꯅ ꯃꯣꯕꯥꯏꯜ ꯗꯇꯥ ꯑꯣꯟ ꯇꯧꯍꯧꯗꯕ ꯃꯣꯕꯥꯏꯜ ꯗꯇꯥꯗꯣ ꯑꯣꯟ ꯇꯧꯔꯦ ꯑꯗꯨꯗꯨꯒ
ꯅꯣꯏ ꯌꯨꯝ ꯁꯥꯥꯕꯗꯨꯕꯨ ꯂꯣꯏꯔꯕ ꯋꯥ
ꯂꯣꯏꯔꯦ ꯍꯟꯗꯛ ꯆꯍꯤ ꯂꯣꯏꯈ꯭ꯔꯦ ꯎꯆꯤꯟꯅꯥꯆꯤꯟꯅ ꯂꯣꯏꯁꯤꯟꯒ꯭ꯔꯦ
ꯁꯪ ꯕꯥꯇꯣꯟꯒ ꯇꯧꯔꯛꯇꯦꯅꯦ ꯅꯪꯁꯨ
ꯑꯩꯅ ꯕꯥꯇꯣꯟ ꯁꯪꯒꯥꯕꯗꯨꯗꯤ ꯄꯣꯌꯦꯡ ꯄꯤꯅꯕꯅꯤꯅꯅ ꯂꯝꯁꯨ ꯂꯥꯞꯄꯅꯤꯅꯅ ꯅꯪꯗꯣ ꯁꯨꯝ ꯍꯥꯏꯗ꯭ꯔꯕ ꯅꯨꯡꯉꯥꯏꯇꯗꯅ ꯃꯊꯪꯒꯤꯗ ꯑꯣꯏꯅ ꯄꯣꯌꯦꯡ ꯄꯤꯗꯕꯤꯗ ꯑꯣꯏꯅ ꯆꯥꯛ ꯆꯥꯅꯔꯁꯦ ꯑꯩꯈꯣꯏꯈꯩ
ꯑꯣ ꯌꯥꯏ ꯑꯗꯨꯁꯨ ꯇꯧꯍꯟꯅꯤꯡꯕꯗꯣ ꯇꯧꯍꯟꯅꯤꯡꯕꯗꯣ ꯑꯗꯣ ꯑꯗꯨꯏ ꯍꯥꯏꯕ ꯋꯥꯅꯤꯗ
ꯑꯣ ꯃꯊꯪ ꯑꯩꯒꯤ ꯑꯣꯏ ꯑꯩꯒꯤ ꯌꯨꯝꯗꯣ ꯑꯩꯒꯤ ꯑꯣꯏꯅ ꯁꯥꯔꯀꯥꯟꯗ ꯇꯧꯔꯛꯑꯒꯦ
ꯍꯩꯃ ꯑꯗꯨ ꯁꯤ ꯌꯥꯏꯅꯦ ꯀꯌꯥꯝ ꯋꯥꯠ ꯒꯦ ꯅꯪꯒꯤꯗꯤ
ꯀꯨꯏꯗ꯭ꯔꯦ ꯁꯥꯗꯧꯕ
ꯁꯥꯗꯧ ꯀꯨꯏꯗ꯭ꯔꯦ
ꯀꯨꯟꯊ꯭ꯔꯥ ꯅꯤꯝꯐꯨꯗ ꯉꯥꯏꯔꯦ
ꯀꯨꯟꯊ꯭ꯔꯥ ꯅꯤꯐꯨꯃꯨꯛꯇ ꯉꯥꯏꯔꯦ ꯌꯥꯝꯗꯦꯅꯦ ꯑꯗꯨꯗꯤ ꯈꯨꯠ ꯈꯨꯠ ꯊꯦꯛꯅ ꯄꯥꯕꯗ ꯑꯗꯨꯝ ꯌꯥꯔꯤꯅꯦ
ꯎꯝ ꯌꯥꯝꯗꯕ ꯁꯔꯨꯛꯇ ꯉꯥꯏꯁꯜꯂꯛꯑꯦ
ꯑꯗꯨ ꯅꯪ ꯌꯨꯝ ꯁꯥꯗꯣꯔꯝꯅꯤꯅ ꯄꯩꯁꯥ ꯅꯨꯡ ꯁꯥꯒꯗꯤ ꯈꯔꯗꯤ ꯃꯔꯥꯡ ꯀꯥꯏꯅ ꯂꯩꯔꯝꯃꯅꯤꯅꯦ
ꯆꯍꯤ ꯈꯔ ꯋꯥꯠꯂꯤꯕ ꯆꯍꯤ ꯀꯨꯟꯊ꯭ꯔꯥ ꯅꯤꯐꯨꯃꯨꯛ ꯋꯥꯠꯂꯤꯕꯅꯤꯅ ꯆꯍꯤ ꯇꯔꯥ ꯀꯨꯟꯃꯨꯛ ꯂꯩꯔꯒ ꯇꯥꯟꯒꯦꯅ ꯈꯜꯂꯤ ꯄꯩꯁꯥꯥꯁꯦ ꯍꯧꯖꯤꯛꯀꯤ ꯑꯣꯏꯅꯗꯤ ꯑꯃꯠꯇ ꯂꯩꯇ꯭ꯔꯤ ꯑꯩꯅ ꯃꯇꯝ ꯈꯔꯗꯤ ꯆꯤꯜ ꯇꯧꯔ ꯂꯩꯊꯣꯛꯀꯦ ꯇꯧꯕ
ꯁꯥꯗꯣꯏ ꯃꯐꯝꯁꯤꯕꯨ ꯂꯥꯞꯄ꯭ꯔꯣ ꯅꯛꯄ꯭ꯔꯣ
ꯀꯩꯅꯣ ꯎꯝ ꯑꯩꯈꯣꯏ ꯑꯗꯨꯋꯥꯏꯗ ꯑꯅꯛꯄꯗ ꯑꯗꯨꯝ ꯁꯥ ꯈꯪꯗꯦ ꯑꯗꯨꯗꯤ ꯍꯧꯖꯤꯛꯀꯤ ꯍꯧꯖꯤꯛꯃꯛꯀꯤꯗꯤ ꯑꯩꯗꯤ ꯑꯗꯨꯃꯥꯏꯅ ꯈꯟꯗ꯭ꯔꯤꯔꯤꯕ ꯃꯐꯝ ꯀꯗꯥꯥꯏ ꯁꯥꯁꯤꯒꯦ ꯀꯃꯥꯏꯅ ꯁꯥꯁꯤꯒꯦ ꯈꯣꯠꯁꯤꯒꯦ ꯑꯩꯅ ꯈꯟꯕꯝꯗꯤ ꯂꯩꯌꯦ ꯌꯣꯨꯝꯖꯦ ꯑꯩꯅ ꯑꯩꯅ ꯁꯥꯔꯥꯗꯤ ꯈꯔꯗꯤ ꯆꯥꯎꯔꯅꯤ ꯍꯥꯏꯇꯥꯔꯦ ꯃꯊꯣꯟꯖꯦ ꯌꯥꯝꯗ꯭ꯔꯕꯗ ꯃꯉꯥꯗꯩꯗꯤ ꯇꯥꯗꯧ ꯃꯥꯟꯗꯦ ꯆꯍꯤ ꯀꯨꯟꯊ꯭ꯔꯥ ꯅꯤꯐꯨꯒꯤ ꯃꯇꯨꯡꯒꯤ ꯋꯥꯔꯤꯅꯤꯀꯣ ꯑꯦ-ꯑꯦ ꯇꯥꯔꯥ ꯍꯥꯏꯕ ꯅꯠꯇꯦꯍꯦ ꯃꯪꯉꯥ ꯍꯥꯏꯕꯅꯤ ꯅꯪꯖꯨ
ꯑꯣ-ꯍꯣ-ꯍꯣ ꯑꯩꯗꯤ ꯅꯪ ꯌꯨꯝ ꯃꯊꯣꯟ ꯇꯥꯔꯥ ꯁꯥꯗꯣꯏ ꯑꯣꯏꯅ ꯈꯜꯂꯨꯔꯦ ꯁ ꯅꯪꯅ ꯁꯥꯗꯥꯅ ꯀꯅꯥꯅ ꯁꯥꯗꯣꯏꯅꯣ ꯑꯩꯈꯣꯏꯅ ꯁꯥ ꯉꯝꯖꯗꯣ ꯅꯠꯇꯦ ꯌꯨꯝꯀꯥꯏꯗꯨꯗꯤ ꯈꯪꯉꯦꯗꯅ
ꯎꯝ ꯀꯩ ꯆꯥꯏꯅꯣ
ꯑꯣ ꯑꯆꯥꯄꯣꯠ ꯑꯝ ꯆꯥꯔꯝꯃꯅꯤ ꯗ ꯃꯣꯔꯣꯛ ꯁꯥꯕ
ꯏꯃꯥ ꯐꯩ-ꯐꯩ ꯆꯥꯎ-ꯆꯥꯎ
ꯍꯣꯏꯅꯦ
ꯅꯇꯣꯝꯗ ꯆꯥꯔꯤꯕ
ꯑꯍ-ꯏꯇꯣꯝ ꯆꯥꯗ꯭ꯔꯗꯤ ꯀꯅꯥꯒꯥ ꯆꯥꯅꯤ ꯑꯩꯗꯤ
ꯅꯣꯏ ꯑꯉꯥꯡ ꯂꯩꯔꯤꯗꯨ ꯆꯥꯃꯤꯟꯅꯗꯕ
ꯑꯈꯣꯏ ꯑꯉꯥꯡ ꯇꯨꯝꯒ꯭ꯔꯦꯗ
ꯎꯍ-ꯃꯥꯟꯗꯦꯍꯦ ꯅꯪꯅ ꯂꯣꯟ-ꯂꯣꯟꯅ ꯀꯥꯗꯥ ꯄꯨꯖꯤꯜꯂ ꯆꯥꯕ
ꯑꯍꯥ ꯍꯩꯅꯗ꯭ꯔꯦꯗ
ꯍꯣ ꯐꯔꯦ-ꯐꯔꯦ ꯑꯗꯨꯕꯨ ꯑꯣꯏꯔꯗꯤ ꯍꯥ-ꯍꯥ-ꯍꯥ
ꯍꯧꯖꯤꯛꯀꯥꯟꯁꯤꯕꯨ ꯀꯩ-ꯀꯩ ꯆꯥꯏ-ꯏꯟꯁꯥꯡꯅꯒ ꯍꯥꯎꯔꯤꯒꯦꯅꯦ ꯍꯥꯕ ꯌꯥꯒꯦꯕ ꯀꯔꯤ-ꯀꯔꯤ ꯑꯦꯟꯁꯥꯡ
ꯀꯩꯅ ꯍꯥꯎꯔꯨꯅꯦꯒꯦ ꯉꯥꯅ ꯉꯥꯃꯉꯥꯏꯗꯅ
ꯉꯥ
ꯎꯨꯝ
ꯑꯁ ꯈꯣꯏꯗꯤ ꯉꯥꯒꯥꯛꯇꯣ ꯂꯩꯗ ꯊꯦꯡꯒꯤꯗꯕ ꯀꯨꯏꯔꯦꯗ
ꯎꯝ-ꯎꯝ ꯃꯥꯜꯂꯦꯍꯦ ꯄꯥꯠꯌꯥꯗ ꯂꯩꯕ ꯂꯣꯏꯅ ꯉꯥ ꯆꯥꯗꯕ ꯀꯨꯏꯔꯝꯃꯅꯤ
ꯄꯥꯠꯍꯥꯗ ꯂꯩꯕ ꯈꯨꯗꯤꯡꯃꯛ ꯉꯥ ꯆꯥꯏꯗꯤ ꯀꯅꯥꯅ ꯍꯥꯏ ꯍ ꯀꯩꯅꯣ ꯅꯪ ꯀꯩꯅꯣꯗꯨ ꯇꯥꯔꯕ ꯅꯠꯇ꯭ꯔ ꯀꯔꯤ-ꯀꯔꯤ ꯏꯂꯤꯁꯥ ꯑꯃꯒꯤ ꯃꯍꯥꯎꯗ ꯏꯂꯤꯁꯥꯒꯤ ꯐꯥꯕꯥ ꯅꯨꯄ ꯏꯂꯤꯁꯥ ꯐꯥꯕ ꯀꯩꯅꯣꯗꯨꯅ ꯉꯥ ꯆꯥꯕ ꯐꯪꯗꯗꯅ ꯇꯣꯛꯏꯗꯣ ꯑꯗꯨꯏ ꯐꯤꯕꯝꯗꯨꯅꯦ ꯑꯩꯅ ꯂꯩꯔꯤꯁꯦ ꯈꯪꯉꯦꯗꯅ ꯍꯧꯖꯤꯛ ꯑꯦ
ꯌꯥ ꯆꯨꯝꯃꯤꯅꯦ ꯉꯥ ꯐꯥꯔ-ꯐꯥꯔ ꯌꯣꯜꯂꯤꯔꯕ ꯃꯣꯏ ꯑꯗꯨꯃꯥꯏꯅ
ꯍꯣꯏꯅꯦ ꯌꯣꯜꯂꯦ ꯆꯥꯕꯒ ꯐꯪꯗ꯭ꯔꯦ ꯅꯣꯡꯃꯒꯤ ꯆꯥꯔꯥ ꯇꯥꯟꯅꯕ ꯍꯣꯠꯅꯕꯗ
ꯆꯦꯡ ꯂꯩꯇꯕꯒꯤ
ꯑꯣ‌ꯆꯦꯡ ꯂꯩꯇꯕꯩ ꯋꯥꯕꯨꯗꯤ ꯅꯠ ꯅꯪ ꯈꯔꯥ ꯄꯤꯔꯛꯀꯦ ꯍꯥꯏꯔꯣ
ꯍꯝ ꯅꯥꯇꯦꯗꯥ ꯑꯦꯂꯤꯁ ꯑꯦꯂꯤꯁꯥ ꯑꯃꯒꯤ ꯃꯍꯧꯒꯤ ꯇꯨꯄꯦ ꯇꯥ ꯅꯣꯏꯁꯨ ꯉꯥ ꯆꯥ ꯐꯪꯗꯕꯗꯨꯗꯥ ꯃꯣꯏ ꯆꯦꯡ ꯂꯩꯔꯝꯗꯕꯒꯤ ꯌꯣꯟꯊꯣꯛ ꯈꯤꯕꯗꯨ ꯑꯗꯨꯗ ꯅꯣꯏꯁꯨ ꯑꯗꯨꯃꯥꯏꯅ ꯆꯦꯡ ꯂꯩꯇꯔꯤꯖꯠꯂꯅ
ꯍꯣꯏ ꯑꯗꯨꯒꯕꯨ ꯍꯥꯏꯐꯦꯠ ꯃꯅꯩ ꯑꯦ ꯃꯅꯥꯔꯦ ꯑꯗꯨꯒꯥꯕꯨꯗꯤ ꯌꯥꯝ ꯃꯅꯥꯕꯥꯃꯛ ꯅꯥꯠꯔꯁꯨ
ꯐꯩ ꯐꯩ ꯍꯣꯠꯅꯧ ꯍꯣꯠꯅꯧ ꯅꯣꯡꯃ ꯅꯠꯇ꯭ꯔ ꯅꯣꯡꯃꯗꯤ ꯅꯣꯏ ꯑꯩꯈꯣꯏꯁꯤ ꯁꯣꯏꯗꯅ ꯅꯨꯡꯉꯥꯏꯔꯛꯈꯤꯗꯣꯏꯅꯤ
ꯅꯨꯡꯉꯥꯏꯔꯛꯈꯤꯅꯤ ꯀꯩꯅꯣ ꯎꯝ ꯅꯨꯡꯉꯥꯏꯔꯛꯈꯤꯅꯦꯅꯕꯨ ꯉꯥꯏꯗꯅ ꯂꯩꯔꯤꯕꯅꯤ ꯍꯧꯖꯤꯛ ꯈꯈꯤꯡꯗꯅ
ꯃꯤꯑꯣꯏꯕ ꯑꯃ ꯑꯣꯏꯔꯗꯤ ꯑꯁꯥ ꯇꯧꯕ ꯇꯣꯛꯄ ꯌꯥꯗꯦ
ꯃꯥꯅꯦ ꯂꯥꯏꯔꯤꯛꯁꯨ ꯏꯟꯊꯤ ꯅꯨꯡꯉꯥꯏ ꯇꯝꯍꯧꯗ꯭ꯔꯕꯅꯤꯅ ꯉꯥ ꯈꯔ ꯐꯥ ꯑꯃ ꯈꯔ ꯐꯥ ꯇꯧꯔꯒ ꯁꯦꯜ ꯈꯔ ꯇꯥꯜꯂꯒ ꯈꯔ ꯅꯨꯡꯉꯥꯏꯅ ꯍꯌꯦꯡꯋꯥꯏ ꯑꯍꯟ ꯑꯣꯏꯗ꯭ꯔꯀꯥꯟꯗ ꯅꯨꯡꯉꯥꯏꯅ ꯍꯤꯡꯕ ꯌꯥꯕ꯭ꯔꯥ ꯌꯦꯡꯒꯦ ꯇꯧꯕꯅꯤꯗ
ꯎꯝ ꯁꯦꯃꯤꯁꯇꯔ ꯀꯌꯥ ꯐꯧꯅ ꯅꯪꯅ ꯇꯧꯔꯝꯃꯤꯗꯣ
ꯁꯦꯀꯦꯟ ꯁꯦꯃꯤꯁꯇꯔꯐꯧ ꯊꯪ ꯇꯝ ꯑꯃ ꯇꯣꯛꯈ꯭ꯔ ꯑꯩꯗꯤ
ꯍꯨꯏꯗ ꯂꯥꯏꯔꯤꯛ ꯍꯩꯕ ꯉꯇꯅ ꯄꯨꯟꯁꯤꯗ ꯃꯥꯏ ꯄꯥꯛꯀꯗꯕ ꯅꯠꯇꯦ
ꯃꯥꯅꯤ ꯑꯗꯨꯅ ꯑꯩꯁꯨ ꯍꯣꯠꯅꯕ ꯂꯦꯞꯄ ꯌꯥꯗꯦ ꯀꯟꯅ ꯍꯣꯠꯅꯔꯤꯌꯦ
ꯎꯝ ꯍꯣꯠꯅꯒꯗꯅꯤ ꯍꯣꯠꯅꯒꯗꯕ ꯅꯪꯗꯤ ꯃꯃꯥꯡꯉꯩꯗꯒꯤꯗꯒꯤ ꯍꯧꯅ ꯑꯩꯈꯣꯏꯒ ꯊꯦꯡꯅ ꯂꯩꯃꯤꯟꯅꯔꯤꯀꯥꯟꯗ ꯍꯣꯠꯅꯕ ꯌꯥꯝ ꯀꯟꯖꯕꯅꯦ ꯇꯨꯝꯕꯒ ꯆꯥꯕ ꯃꯐꯝ ꯃꯔꯥꯡ ꯈꯪꯗꯈꯩ ꯑꯍꯤꯡꯒ ꯇꯨꯝꯗꯈꯩ ꯅꯨꯃꯤꯠꯀ ꯏꯀꯨꯠ ꯀꯨꯠꯂꯗꯅ
ꯑꯣ ꯍꯣꯠꯅꯩꯗ ꯅꯪꯁꯨ ꯄꯔꯥꯗꯣ ꯐꯥꯗ꯭ꯔꯗꯤ ꯀꯔꯤ ꯀꯥꯟꯅꯩ ꯑꯗꯨ ꯑꯗꯨꯝ ꯇꯟꯗꯅ ꯇꯟꯗꯅ ꯍꯧꯖꯤꯛꯇꯤ ꯂꯥꯏꯔꯤꯛ ꯇꯝꯅꯤꯡꯗꯕ ꯃꯤ ꯑꯗꯣ ꯑꯣꯏꯗꯅ ꯂꯥꯏꯔꯤꯛ ꯇꯝꯗ꯭ꯔꯦꯗꯅ
ꯑꯣ ꯅꯪꯒꯤꯁꯨ ꯆꯥꯟꯅꯖꯕ ꯂꯥꯏꯟ ꯑꯃ ꯂꯩꯔꯝꯒꯅꯤꯌꯦ ꯀꯔꯤꯝ ꯈꯜꯂꯨꯅꯨ ꯃꯇꯝ ꯂꯩꯔꯤ ꯀꯩꯅꯣ ꯑꯈꯣꯏ
ꯑꯩ ꯑꯗꯨꯝ ꯈꯜꯂꯤꯅꯦ ꯑꯩꯅ ꯆꯥꯅꯖꯕ ꯂꯥꯏꯁꯦ ꯉꯥ ꯐꯥꯕꯅ ꯆꯥꯅꯕ ꯌꯥꯝ ꯃꯥꯜꯂꯦ ꯉꯥ ꯀꯟꯅ ꯐꯥꯔꯤ ꯑꯗꯨꯅ ꯑꯩ
ꯌꯥꯏ ꯀꯩꯅꯣ ꯍꯧꯖꯤꯛ ꯉꯥ ꯐꯥꯝ ꯇꯧꯅꯔꯒ ꯃꯤ ꯄꯩꯁꯥ ꯃꯌꯥꯝ ꯃꯌꯥꯝ ꯄꯥꯏꯕ ꯃꯅꯤꯄꯨꯔꯗ ꯁꯦꯟꯖꯥꯎ ꯄꯥꯏꯕ ꯃꯌꯥꯝ ꯂꯩꯔꯕꯅꯦ ꯉꯥꯇꯪ ꯀꯩꯅꯣ ꯇꯧꯔꯒ ꯉꯥ ꯃꯆꯥ ꯂꯧꯔꯒ ꯉꯥ ꯃꯆꯥꯗꯒꯤ ꯈꯔ ꯆꯥꯎꯍꯜꯂꯒ ꯑꯃꯨꯛ ꯌꯣꯟꯕ ꯈꯣꯠꯄ ꯑꯗꯨ ꯎꯝ ꯀꯩ ꯍꯂꯣ ꯎꯝ ꯍꯣꯏ ꯍꯣꯏ ꯇꯧꯔꯣ ꯇꯧꯔꯣ ꯅꯦꯠꯋꯥꯛꯁꯦ ꯈꯤꯇꯪꯗꯤ ꯅꯨꯡꯉꯥꯏꯇꯕ ꯃꯥꯜꯂꯦ ꯑꯃꯨꯡꯉꯨ ꯄꯠꯄꯠ ꯇꯠꯂꯦ
ꯍꯣꯏ ꯈꯤꯇꯪ ꯅꯨꯡꯉꯥꯏꯇ ꯃꯥꯜꯂꯦꯁꯨ ꯈꯜꯂꯤ ꯂꯥꯛꯁꯦ ꯇꯥꯕꯗ ꯈꯔ ꯈꯔ
ꯎꯝ
ꯏꯃꯥ ꯕꯕꯥꯏ ꯇꯨꯝꯒ꯭ꯔꯕ‌ꯣ
ꯑꯧ ꯇꯨꯝꯅꯒꯔꯦ ꯉꯟꯅ ꯍꯧꯒꯠꯂꯒ ꯊꯕꯛ ꯏꯟꯈꯥꯡ ꯅꯣꯝꯅꯗꯣꯏꯅꯤꯅ
ꯃꯥꯅꯤ
ꯑꯩꯁꯨ ꯉꯥꯏꯍꯥꯛ ꯂꯥꯏꯔꯤꯛ ꯄꯥꯔꯒ ꯇꯨꯝꯕꯅꯤ
ꯉꯥꯏꯈꯣꯅꯦ ꯅꯣꯏ ꯐꯥꯝꯗꯨꯕꯨ ꯉꯥ ꯉꯥ ꯊꯥꯗꯔꯤ ꯅꯠꯇ꯭ꯔꯣ ꯍꯧꯖꯤꯛ
ꯑꯧ ꯊꯥꯗꯔꯤꯌꯦ
ꯅꯣꯡꯃ ꯆꯥꯛ ꯆꯥꯕ ꯌꯥꯕꯖꯥꯠꯅꯤ ꯅꯣꯏ ꯅꯣꯏ ꯐꯥꯝꯗꯒꯤ ꯉꯥ ꯐꯥꯔꯒ
ꯌꯥꯏꯌꯦꯦ ꯆꯥꯥꯁꯦ
ꯑꯃꯇꯪꯗꯤ ꯄꯨꯟꯕ ꯌꯥꯏꯌ‌ꯦꯕ
ꯌꯥꯏ ꯌꯥꯏ ꯄꯨꯟꯁꯤ ꯄꯨꯟꯁꯤ ꯑꯩꯁꯨ ꯀꯩꯅꯣ ꯂꯥꯏꯔꯤꯛ ꯄꯥꯔꯨꯈꯤꯗꯣꯏꯅꯦ ꯉꯥꯏꯍꯥꯛ ꯄꯥꯔꯨꯒꯤꯒ‌ꯦ ꯑꯗꯣ ꯊꯝꯃꯒꯦꯀꯣ ꯍꯌꯦꯡ ꯑꯃꯨꯛ ꯃꯊꯪ ꯑꯃꯨꯛ ꯁꯥꯟꯅꯔꯁꯤ ꯃꯇꯥꯡ ꯆꯥꯕꯗ
ꯍꯣꯏ ꯍꯣꯏ ꯊꯝꯃꯣ ꯊꯝꯃꯣ ꯊꯝꯃꯦ ꯊꯝꯃꯦ ꯑꯩꯁꯨ
ꯎꯝ ꯕꯥꯏ
ꯒꯨꯗ ꯅꯥꯏꯠ
ꯒꯨꯗ ꯅꯥꯏꯠ
ꯎꯝ